ꯇꯥꯔꯦ
ꯀꯩꯗꯧꯔꯤꯅꯣ
ꯁꯨꯝ ꯂꯩꯔꯝꯕꯅꯦ
ꯆꯥꯛꯄꯁꯨ ꯑꯩꯁꯨ ꯁꯨꯝ ꯂꯩꯔꯤ
ꯀꯩꯕ
ꯆꯥꯛ ꯁꯨꯝ ꯂꯩꯔꯤꯌꯦ ꯑꯩꯁꯨ
ꯑꯣ
ꯇꯔ
ꯆꯥꯔꯦ ꯅꯪ ꯅꯀꯣꯟꯗꯣ ꯐꯖꯅ ꯁꯦꯡꯅ ꯇꯥꯗꯦ ꯀꯃꯥꯏꯅ ꯇꯧꯖꯥꯠꯅꯣ
ꯇꯥꯔꯕꯣ
ꯑꯧ ꯇꯥꯔꯦ
ꯇꯥꯔꯕꯣ
ꯇꯥꯔꯦ ꯇꯥꯗꯕ꯭ꯔꯥ ꯇꯥꯗꯦ
ꯇꯥꯔꯕꯥ
ꯍꯣꯏ ꯇꯥꯏꯌꯦ ꯇꯥꯗꯕ꯭ꯔꯥ
ꯍꯜꯂꯣ
ꯑꯧ ꯇꯥꯏꯌꯦ ꯇꯥꯗꯕ꯭ꯔꯥ
ꯇꯥꯔꯦ ꯇꯥꯔꯦ ꯑꯩ ꯈꯣꯟ ꯌꯥꯗ꯭ꯔꯤꯕ ꯍꯧꯖꯤꯛꯁꯨ
ꯑꯣ ꯌꯥꯔꯦ
ꯑꯣ
ꯆꯥꯛ ꯆꯥꯔꯕꯣ
ꯑꯩ ꯆꯥꯔꯦ ꯅꯪꯗꯤ
ꯑꯩꯁꯨ ꯆꯥꯔꯦ
ꯀꯔꯤ ꯃꯊꯦꯜ ꯇꯧꯔꯒꯦ
ꯍꯋꯥꯏ ꯑꯁꯥꯡꯕꯤꯒ ꯀꯩꯀꯩꯅꯣ ꯃꯅꯥꯒ ꯆꯥꯔꯦ
ꯑꯣ ꯑꯩꯅ ꯈꯣꯡꯗ꯭ꯔꯨꯝ ꯆꯥꯏꯌꯦ ꯈꯣꯡꯗ꯭ꯔꯨꯝꯅꯦ ꯑꯃꯦꯠꯄꯅꯦ ꯈꯔ ꯇꯧꯔꯒꯀꯣ
ꯑꯣ
ꯅꯣꯏ ꯃꯤ ꯀꯌꯥ ꯂꯩꯕ꯭ꯔꯣ ꯅꯣꯏ ꯏꯃꯨꯡꯗ
ꯑꯩꯈꯣꯏ ꯏꯃꯨꯡ ꯃꯤ ꯌꯥꯝꯃꯦ
ꯃꯤ ꯌꯥꯝꯕꯅꯤꯅ ꯑꯩꯈꯣꯏꯁꯨ ꯌꯥꯝꯃꯤ ꯃꯤ ꯌꯥꯝꯕꯅꯤꯅ ꯆꯥꯛ ꯏꯟꯁꯥꯡ ꯊꯣꯡꯕꯗ ꯌꯥꯝ ꯌꯥꯝ ꯊꯣꯡꯕꯗꯣ ꯆꯥꯕ ꯍꯧꯕꯅꯦꯀꯣ
ꯍꯣꯏ
ꯎꯝ ꯑꯩꯈꯣꯏꯁꯨ ꯑꯗꯨꯒꯤ ꯆꯥꯞ ꯃꯥꯟꯅꯕꯗꯨ ꯑꯩꯈꯣꯏꯗꯁꯨ ꯐꯥꯎꯋꯦꯕ ꯑꯩꯈꯣꯏꯁꯨ ꯃꯤ ꯌꯥꯝꯕꯅꯤꯅꯀꯣ ꯁꯥꯒꯨꯝꯕ ꯊꯣꯡꯉꯁꯨ ꯌꯥꯝ ꯌꯥꯝ ꯊꯣꯡꯉꯒ ꯂꯥꯁꯇ ꯃꯥꯒꯤ ꯑꯦꯔꯤꯃꯦꯟꯁ ꯄꯥꯔꯠꯇꯣ ꯆꯥꯕꯗꯣ ꯆꯕꯥꯗ ꯌꯥꯝ ꯍꯥꯎꯕꯅꯦ
ꯍꯣꯏ
ꯅꯪꯗꯤ ꯌꯨꯝꯗ ꯂꯩꯌꯦꯀꯣ
ꯀꯩꯕꯥ ꯑꯥ ꯀꯩꯕꯥ
ꯌꯨꯝꯗ ꯂꯩꯕ꯭ꯔꯣ ꯍꯧꯖꯤꯛꯒꯥꯟ
ꯍꯣꯏ ꯌꯨꯝꯗ ꯂꯩꯌꯦ
ꯌꯨꯝꯗ ꯂꯩꯕꯅ ꯅꯨꯡꯉꯥꯏꯔꯝꯅꯤꯅꯦ ꯑꯗꯨꯗꯤ
ꯎꯝ ꯅꯨꯡꯉꯥꯏꯌꯦ ꯍꯥꯏꯇꯥꯔꯦ ꯅꯪꯒꯤ
ꯑꯩꯗꯤ ꯊꯕꯛ ꯃꯐꯝꯗ ꯂꯩꯌꯦꯗ
ꯑꯣ
ꯊꯕꯛ ꯃꯐꯝꯗ ꯂꯩꯌꯦ ꯌꯨꯝ ꯁꯟꯗꯦꯒꯨꯝꯕꯗ ꯆꯠꯂꯦ
ꯑꯣ
ꯏꯁꯩ ꯁꯛꯄ ꯌꯥꯕ꯭ꯔꯣ ꯁꯤꯕꯣ
ꯈꯪꯗꯤꯌꯦ ꯌꯥꯕ꯭ꯔꯥ ꯌꯥꯗꯕ꯭ꯔꯥ
ꯃꯅꯤꯄꯨꯔꯤ ꯢꯁꯩꯗꯤ ꯌꯥꯎꯔꯝꯗꯧ ꯃꯥꯜꯂꯤꯗ
ꯑꯥ ꯌꯥꯔꯝꯗꯧꯁꯨ ꯃꯜꯂꯦ ꯍꯣꯢ
ꯎꯝ
ꯋꯥꯔꯦꯗꯀꯣ ꯋꯥ ꯉꯥꯡꯕꯁꯦ
ꯋꯥꯕꯅꯦ ꯅꯨꯡꯉꯥꯏꯇ꯭ꯔꯣ ꯁꯤꯅ ꯃꯤꯗ ꯅꯪꯒꯤ ꯀꯣ ꯀꯣꯃꯨꯅꯤꯀꯦꯁꯟ ꯏꯁꯀꯤꯜ ꯏꯝꯄ꯭ꯔꯨꯞ ꯇꯧꯗꯣꯏꯔꯤ ꯁꯤꯅ ꯅꯪꯒꯤ ꯅꯪꯉꯣꯟꯗ ꯁꯣꯁꯤꯌꯦꯜ ꯑꯦꯛꯇꯤꯚ ꯏꯁꯇꯤꯁ ꯃꯌꯥꯝ ꯀꯣꯃꯨꯅꯤꯀꯦꯁꯟ ꯏꯁꯀꯤꯜ ꯃꯌꯥꯝ ꯏꯝꯄ꯭ꯔꯨꯨꯞ ꯇꯧꯅꯕꯒꯤ ꯂꯝꯕꯤ ꯑꯃꯗꯤ ꯑꯣꯏꯔꯕꯅꯦꯕꯀꯣ
ꯑꯣ
ꯑꯗꯣ ꯍꯥꯏꯗꯤ ꯏꯟꯇ꯭ꯔꯣꯕꯔꯠ ꯑꯣꯏꯕꯅꯤꯅꯀꯣ
ꯎꯝ
ꯑꯗꯨꯒꯤ ꯈꯔꯗꯤ ꯋꯥꯅ ꯊꯣꯛꯑꯦ
ꯆꯁ ꯅꯪ ꯃꯩꯇꯩꯂꯣꯟ ꯉꯥꯡꯕꯁꯤ ꯌꯥꯝ ꯇꯥꯕ ꯅꯨꯡꯉꯥꯏꯅꯦ
ꯑꯣ ꯌꯥꯝ ꯊꯥꯒꯠꯆꯔꯤ
ꯑ ꯍꯥꯟꯅ ꯏꯝꯐꯥꯜꯗ ꯂꯩꯔꯝꯕ꯭ꯔꯥ
ꯍꯣꯏ ꯂꯩꯔꯝꯃꯦ
ꯌꯥꯝ ꯐꯔꯦꯅꯦ ꯑꯗꯨꯒꯤꯅꯦ ꯑꯗꯨ ꯌꯥꯝ ꯀꯨꯏꯅ ꯂꯩꯇꯕ ꯃꯥꯜꯂꯦ ꯈꯔ ꯋꯥꯠꯂꯦ ꯀ
ꯋꯥꯠꯄꯥꯏꯅꯦ ꯋꯥꯠꯄꯥꯏꯅꯦ
ꯈꯤꯇꯪꯒꯤ ꯈꯨꯗꯣꯡ ꯆꯥꯕꯁꯤ ꯂꯧꯍꯧꯔꯒ ꯈꯔ ꯐꯨꯒꯠꯄ ꯌꯥꯕꯔꯤ ꯌꯦꯡꯉꯣ ꯆꯁ
ꯑꯥ
ꯈꯪꯗ꯭ꯔꯔꯤꯅꯦ ꯏꯃꯥꯂꯣꯟꯃꯛꯇꯤ ꯅꯥꯇꯝꯅꯤꯅꯥꯅꯦ
ꯃꯥꯅꯦ ꯃꯥꯅꯦ
ꯎꯝ
ꯑꯗꯣ ꯁꯨꯃꯥꯏꯅ ꯃꯔꯣꯟ ꯁꯨꯕꯩ ꯁꯨꯗꯕꯣꯏ ꯁꯨꯃꯥꯏꯅ ꯉꯥꯡꯕꯁꯤꯅ ꯇꯥꯕꯗꯤ ꯅꯨꯡꯉꯥꯏꯕꯅꯤꯅ
ꯑꯥ
ꯅꯠꯇ꯭ꯔꯣ
ꯃꯥꯅꯦ ꯃꯥꯅꯦ ꯆꯨꯝꯃꯦ ꯌꯥꯝꯅ
ꯌꯥꯝ ꯕꯦꯠ ꯂꯩꯇꯅ ꯌꯥꯝ ꯌꯥꯝ ꯕꯤꯇ ꯂꯩꯇꯅ ꯈꯨꯝꯃꯤꯗꯣ ꯀꯩꯒꯤꯗꯣ
ꯕꯦꯇ ꯌꯥꯝ ꯂꯩꯅ ꯈꯨꯝꯃꯤꯅꯦ
ꯕꯤꯌ ꯂꯩꯇꯅ ꯈꯨꯝꯕ ꯃꯥꯜꯂꯦꯗ ꯔꯥꯁꯤ ꯌꯥꯎꯗꯦꯗ
ꯑꯩꯗꯤ ꯔꯁꯤ ꯔꯁꯤꯅ ꯃꯇꯨꯝ ꯃꯇꯨꯝ ꯊꯜꯂꯦꯅ ꯍꯥꯏꯔꯛꯀꯗ꯭ꯔꯥ ꯍꯥꯏꯔꯒ
ꯔꯁꯤꯌꯥꯗ ꯔꯁꯤꯌꯥꯗꯦ ꯈ꯭ꯔꯥꯏ ꯏꯝꯄꯔꯣꯚꯦꯃꯦꯜ ꯑꯣꯏ ꯀꯜꯂ ꯑꯗꯨꯃꯥꯏꯅ ꯈꯨꯝꯃꯗꯤ ꯃꯊꯪꯗꯗꯤ ꯗꯤ ꯋꯥꯔꯤ ꯁꯥꯅꯤꯡ ꯂꯧꯔꯦꯅꯦ ꯀ
ꯑꯣ ꯍꯣꯏꯅꯦ
ꯌꯥꯝ ꯅꯨꯄꯤ ꯃꯥꯟꯅ ꯑꯁ ꯑꯁ ꯌꯥꯝ ꯀꯦ ꯊꯥꯅ ꯅꯨꯄꯤ ꯃꯥꯟꯅ ꯈꯨꯝꯂꯛꯎꯕ ꯀꯥꯏ ꯅꯥꯠꯔꯥ
ꯍꯣꯏ ꯍꯣꯏ ꯍꯩꯕ꯭ꯔꯥ ꯌꯦꯡꯒꯦ
ꯀꯝ ꯀꯝ ꯇꯧ ꯄꯥꯜꯂꯤꯒꯦ ꯀꯩꯀꯩ ꯃꯊꯦꯜ ꯍꯟꯗꯛꯇꯤ
ꯍꯟꯗꯛꯁꯦ ꯅꯨꯡꯉꯥꯏꯔꯤ ꯑꯅꯥ ꯑꯌꯦꯛ ꯌꯥꯎꯗꯦ ꯑꯌꯨꯛ ꯈꯨꯗꯤꯡ ꯑꯦꯛꯁꯔꯁꯥꯏꯁ ꯇꯧꯔꯤ ꯏꯁꯥ ꯐꯅ ꯊꯝꯂꯤ ꯑꯗꯒꯤ ꯆꯥꯛ ꯌꯦꯟꯁꯥꯡꯗ ꯍꯥꯏꯔꯒꯅ ꯍꯋꯥꯏꯒꯨꯝꯕ ꯇꯣꯏꯅ ꯆꯥꯔꯤ
ꯌꯥꯝ ꯐꯩꯅꯦ ꯑꯩꯗꯤꯀꯣ ꯁꯥꯖꯦꯜ ꯇꯧꯕꯁꯦ ꯌꯥꯝ ꯄꯥꯝꯗꯕ
ꯑꯣ ꯄꯥꯝꯕꯗꯁꯨ ꯌꯥꯗꯦꯅꯦ ꯁꯤ ꯇꯧꯗ꯭ꯔꯗꯤ ꯂꯥꯏꯅꯥ ꯇꯤꯟꯅꯥ ꯃꯌꯥꯝ ꯂꯥꯛꯀꯅꯤ ꯑꯗꯒꯤ ꯑꯩꯈꯣꯏꯒꯤ ꯑꯦꯖꯤꯡ ꯄ꯭ꯔꯣꯁꯦꯁꯇ
ꯑꯝ
ꯑꯗꯨꯝ ꯃꯦꯆꯤꯌꯣꯔ ꯑꯣꯏꯔꯕꯅꯤꯅ ꯑꯦꯖꯤꯡ ꯄ꯭ꯔꯣꯁꯦꯁꯁꯦ ꯈꯔ ꯇꯞ ꯊꯥꯅꯕ ꯏꯁꯥꯅ ꯑꯦꯛꯁꯔꯁꯥꯏꯁ ꯀꯨꯝꯕ ꯇꯧꯔꯒ ꯂꯩꯇ꯭ꯔꯗꯤꯀꯣ ꯑꯍꯟ ꯌꯥꯝ ꯊꯨꯅ ꯑꯣꯏꯒꯅꯤꯕ
ꯑꯣ
ꯎꯝ ꯏꯁꯥ ꯐꯤꯠ ꯑꯣꯏꯅꯕ ꯔꯦꯁꯄꯣꯟꯁꯤꯕꯤꯂꯤꯇꯤꯗꯤ ꯏꯁꯥꯅ ꯂꯧꯔꯒ ꯂꯩꯕ ꯇꯥꯔꯦ ꯅꯠꯇ꯭ꯔꯣ
ꯍꯣꯏ ꯍꯣꯏ ꯆꯨꯝꯃꯦ ꯑꯗꯨ ꯌꯥꯝ ꯐꯕ ꯋꯥꯐꯝꯅꯤ
ꯅꯣꯏꯗꯤ ꯋꯥꯛꯀꯤꯡ ꯆꯠꯄ ꯈꯣꯠꯄ ꯅꯁꯥ ꯐꯅꯕꯒꯤ ꯂꯝꯕꯤꯗ ꯀꯔꯤ ꯀꯔꯤ ꯊꯧꯔꯥꯡ ꯂꯧꯈꯠꯂꯤꯒꯦ ꯍꯧꯖꯤꯛꯒꯥꯟ
ꯀꯩꯝ ꯂꯧꯈꯠꯇꯦ
ꯎꯝ-ꯎꯝ-ꯌꯥꯝ ꯇꯜꯂꯤ ꯍꯥꯏꯇꯥꯔꯦ
ꯌꯥꯝ ꯇꯜꯂꯁꯨ ꯀꯥꯏꯗꯦꯅꯦ ꯇꯨꯝꯕꯒꯤ ꯑꯋꯥꯔꯁꯇꯣ ꯌꯥꯝꯍꯜꯂꯒ ꯂꯣꯏꯔꯦ ꯅꯣꯡꯃꯒꯤ ꯑꯥ
ꯃꯦꯛꯁꯤꯃꯝ
ꯌꯥꯝꯂꯕꯗ ꯄꯨꯡ ꯅꯤꯄꯥꯟ ꯇꯦꯜꯂꯕꯗꯅ ꯄꯨꯡ ꯇꯔꯨꯛ ꯁꯤꯒꯤ ꯆꯥꯡꯁꯤ ꯇꯨꯝꯕꯤꯔꯕ ꯅꯠꯇ꯭ꯔꯥ
ꯎꯝ
ꯑꯗꯒꯤ ꯅꯣꯡꯃꯒꯤ ꯏꯁꯤꯡ ꯂꯤꯇꯔ ꯑꯍꯨꯝ ꯊꯛꯄ ꯃꯇꯝ ꯆꯥꯅ ꯍꯧꯒꯠꯄ ꯃꯇꯝ ꯆꯥꯅ ꯇꯨꯝꯕ ꯃꯇꯝ ꯆꯥꯅ ꯆꯥꯛ ꯆꯥꯕ
ꯎꯝ
ꯃꯁꯤ ꯃꯌꯥꯝꯁꯦ ꯆꯨꯝꯅ ꯆꯠꯂꯒꯗꯤ ꯁꯥꯖꯦꯜ ꯇꯧꯗ꯭ꯔꯁꯨ ꯌꯥꯏ ꯅꯪꯉꯣꯟꯗ ꯑꯗꯨꯝ ꯅꯁꯥ ꯐꯤꯠ ꯑꯣꯏꯅ ꯊꯝꯗꯣꯏꯅꯦꯕ ꯅꯠꯇ꯭ꯔꯣ
ꯏꯁꯤꯡ ꯊꯛꯄꯩ ꯃꯇꯥꯡꯁꯦ ꯈꯪꯗꯦꯅꯦ ꯏꯁꯤꯡ ꯊꯛꯄꯁꯤ ꯌꯥꯝ ꯋꯥꯕ ꯑꯩꯉꯣꯟꯗ
ꯋꯥꯕꯗꯨ ꯁꯨꯃꯥꯏꯅ ꯇꯧꯕꯤꯔꯣ ꯑꯌꯨꯛꯇ ꯅꯪꯅ ꯒ꯭ꯂꯥꯁ ꯑꯆꯧꯕ ꯑꯃ ꯍꯞꯇꯥ ꯑꯃꯒꯨꯝꯕ ꯅꯁꯥꯗꯣ ꯐꯣꯔꯁ ꯇꯧꯔꯣꯕꯀꯣ ꯅꯪꯒꯤ ꯍꯦꯕꯤꯠꯇꯣ
ꯎꯝ
ꯋꯥꯟ ꯋꯤꯛ ꯊꯝꯂꯗꯤ ꯅꯪꯒꯤ ꯅꯦꯆꯔ ꯑꯣꯜꯂꯛꯀꯅꯦꯕꯀꯣ ꯑꯗꯨꯅ ꯋꯥꯔꯁꯨ ꯋꯥꯅ ꯑꯌꯨꯛ ꯍꯧꯒꯠꯄ ꯈꯨꯗꯤꯡꯒꯤ ꯋꯥꯟ ꯒ꯭ꯂꯥꯁ ꯊꯛꯂꯣ ꯇꯨꯝꯂꯝꯗꯥꯏꯗ ꯋꯥꯏꯟ ꯒ꯭ꯂꯥꯁ ꯊꯛꯂꯣ ꯑꯗꯒꯤ ꯗꯦ ꯃꯇꯝꯗ ꯅꯪ ꯐꯣ ꯕꯥꯏ- ꯐꯣꯔꯁꯇ ꯅꯨꯡꯁꯥ ꯁꯥꯕꯅꯤꯅ ꯍꯧꯖꯤꯛꯒꯥꯟꯗꯤ ꯑꯅꯤꯒꯨꯝꯕ ꯊꯛꯑꯁꯨ ꯀꯥꯏꯗꯦꯕꯀꯣ
ꯑꯥ
ꯁꯨꯃꯥꯏꯅ ꯇꯧꯔꯒ ꯅꯪꯒꯤ ꯁꯦꯗꯨꯜꯗꯣ ꯇꯧꯔꯒ ꯊꯥꯛꯑꯣ ꯑꯗꯨꯃꯥꯏꯅ ꯊꯛꯑꯗꯤ ꯅꯪꯒꯤ ꯍꯦꯕꯤꯠꯇꯒꯤ ꯅꯦꯆꯔ ꯑꯣꯜꯂ ꯃꯤ ꯅꯦꯆꯔ ꯑꯐꯕ ꯅꯦꯆꯔꯗꯨꯅ ꯑꯐꯕ ꯕꯣꯗꯤ ꯂꯩꯍꯜꯂꯤ ꯅꯠꯇ꯭ꯔꯣ
ꯃꯥꯅꯦ ꯃꯥꯅꯦ
ꯎꯝ
ꯍꯣꯠꯅꯥ ꯇꯥꯔꯦ ꯑꯩꯁꯨ
ꯍꯧꯔꯣ ꯍꯣꯠꯅꯕꯤꯔꯣ ꯏꯁꯥ ꯐꯅ ꯂꯩꯁꯤ ꯄꯨꯟꯁꯤ ꯁꯥꯡꯅ ꯂꯩꯁꯤ
ꯎꯝ ꯃꯥꯅꯦ
ꯑꯩꯅ ꯋꯥ ꯑꯗꯨꯝ ꯉꯥꯡꯉꯒ ꯂꯩꯕꯁꯤ ꯅꯪ ꯋꯥ ꯉꯥꯡꯕꯒꯤ ꯆꯥꯟꯁ ꯐꯪꯗꯕ꯭ꯔꯥ ꯈꯪꯗꯦ ꯈꯔ ꯉꯥꯡꯉꯣ
ꯌꯥꯏꯌꯦ ꯑꯗꯨꯝ ꯇꯥꯛꯒꯦ ꯌꯥꯏꯌꯦ ꯅꯪ ꯉꯥꯡꯉꯣ
ꯑꯩꯁꯦ ꯌꯥꯝ ꯉꯥꯡ ꯁꯤꯜꯂꯁꯨ ꯌꯥꯔꯣꯏꯅꯦ ꯍꯌꯦꯡ ꯋꯥꯔꯤ ꯁꯥꯟꯅꯅꯤꯡꯉꯥꯏ ꯂꯩꯔꯔꯣꯏꯅꯦ ꯅꯪꯁꯨ ꯑꯃꯨꯛ ꯉꯥꯡꯉꯨ
ꯑꯩꯗꯤꯀꯣ ꯋꯥꯔꯤꯒꯨꯝꯕ ꯇꯥꯕꯁꯤ ꯌꯥꯝ ꯄꯥꯝꯖꯩ ꯃꯤꯅ ꯋꯥ ꯉꯥꯡꯕꯒꯨꯝꯕ ꯇꯥꯕꯁꯦ ꯌꯥꯝ ꯄꯥꯝꯖꯩꯌꯦ
ꯋꯥꯔꯤꯁꯦ ꯅꯪ ꯑꯉꯥꯡ ꯅꯠꯇ꯭ꯔꯕꯅꯤꯅ ꯎꯄꯥꯏ ꯂꯩꯇꯦꯅꯦ ꯑꯉꯥꯡ ꯑꯣꯏꯔꯗꯤ ꯐꯨꯡꯒꯥ ꯋꯥꯔꯤ ꯂꯤꯕ ꯌꯥꯕꯅꯦ
ꯐꯨꯡꯒꯥ ꯋꯥꯔꯤ ꯌꯥꯝ ꯄꯥꯝꯃꯦ ꯑꯩꯗꯤ
ꯢꯁ ꯅꯪꯖꯤꯃ ꯑꯩ ꯢꯇꯣꯝꯇ ꯉꯥꯡꯂꯒ ꯅꯪ ꯇꯥꯔꯒ ꯂꯩꯒꯗꯕ ꯃꯥꯂꯦꯕ
ꯑꯩꯁꯨ ꯉꯥꯡꯅꯤꯗ ꯐꯨꯡꯒꯥ ꯋꯥꯔꯤꯒꯨꯝꯕꯁꯦ ꯌꯥꯝ ꯇꯥꯕ ꯄꯥꯝꯖꯩꯌꯦ ꯅꯨꯡꯗꯥꯡ
ꯎꯝ
ꯇꯨꯝꯕ ꯌꯥꯗꯕ ꯃꯇꯝꯒꯨꯝꯕꯁꯦ
ꯎꯝ
ꯑꯁꯤ ꯃꯇꯝꯗꯒꯨꯝꯕꯁꯤ ꯐꯨꯡꯒꯥ ꯋꯥꯔꯤꯒꯨꯝꯕ ꯊꯥꯔꯒ ꯍꯦꯛ ꯍꯦꯛ ꯇꯨꯝꯃꯤꯅꯤ
ꯎꯝ
ꯃꯤ ꯏꯁꯩꯒꯨꯝꯕ ꯇꯥꯔꯒ ꯇꯨꯝꯃꯦ ꯍꯥꯏꯗꯅꯀꯣ
ꯎꯝ
ꯑꯩꯗꯤ ꯐꯨꯡꯒꯥ ꯋꯥꯔꯤꯒꯨꯝꯕ ꯑꯗꯨꯒꯨꯝꯕꯁꯤꯅ ꯇꯥꯔꯒ ꯇꯨꯝꯕꯁꯤ ꯍꯦꯟꯅ ꯅꯨꯡꯉꯥꯏ
ꯐꯨꯡꯒꯥ ꯋꯥꯔꯤꯗꯤ ꯑꯁꯦꯡꯕꯒꯤ ꯏꯁꯇꯣꯔꯤ ꯅꯠꯇꯦꯗꯅ ꯏꯄꯥ ꯏꯄꯨꯁꯤꯡꯅ ꯇꯤꯚꯤ ꯂꯩꯔꯝꯗꯕꯒꯤ ꯔꯦꯗꯤꯑꯣ ꯂꯩꯔꯝꯗꯕꯒꯤ ꯐꯣꯟ ꯂꯩꯔꯝꯗꯕꯒꯤ ꯑꯉꯥꯡꯁꯤꯡ ꯇꯨꯝꯂꯝꯗꯥꯏꯗ ꯃꯣꯏꯒꯤ ꯑꯥ ꯀꯔꯤꯕ ꯐꯨꯡꯒꯥꯗ
ꯐꯨꯡꯒꯥꯗ ꯀꯧꯁꯤꯟꯂꯒ ꯎꯝ
ꯃꯩ ꯃꯩ ꯌꯩꯔꯒ ꯃꯩ ꯇꯤꯛꯑꯒ ꯇꯨꯝꯂꯝꯗꯥꯏꯗ ꯑꯉꯥꯡ ꯊꯦꯝꯕꯒꯤ ꯋꯥꯔꯤ ꯄꯪꯁꯥ ꯁꯥꯒꯠꯄ ꯋꯥꯔꯤꯅꯦꯕ
ꯎꯝ
ꯑꯗꯨꯅꯦ ꯑꯗꯨꯗ ꯑꯣꯏꯗꯕ ꯋꯥꯔꯤꯗꯨꯗ ꯀꯔꯤꯒꯤ
ꯈꯪꯗꯦ ꯁꯨꯝ ꯁꯨꯝ ꯢꯟ ꯁꯨꯝ ꯊꯋꯥꯏ ꯂꯩꯌꯦ ꯀꯩꯒꯤꯅꯣ ꯈꯪꯗꯦ ꯊꯋꯥꯏ ꯌꯥꯝ ꯊꯋꯥꯏ ꯇꯥꯖꯕ ꯈꯣꯏꯗꯖ
ꯑꯣꯏꯗꯕ ꯑꯣꯏꯗꯕ ꯋꯥꯔꯤ ꯁꯥꯒꯠꯄꯗꯤ ꯃꯤꯅ ꯏꯟꯇ꯭ꯔꯦꯁ ꯑꯣꯏꯅꯕ ꯌꯥꯝ ꯍꯥꯞꯄ ꯌꯥꯕꯅꯦꯀꯣ
ꯑꯥ
ꯑꯗꯨꯒꯤ ꯏꯟꯇ꯭ꯔꯦꯁ ꯎꯝ
ꯑꯗꯨꯁꯨ ꯆꯨꯝꯕ ꯌꯥꯏ ꯉꯁꯤꯗꯤ ꯀꯃꯥꯏ ꯀꯃꯥꯏ ꯇꯧꯔꯒ ꯂꯩꯒꯦ
ꯍꯥꯥ
ꯉꯁꯤꯗꯤ ꯀꯩꯀꯩ ꯇꯧꯔꯒ ꯂꯩꯒꯦ
ꯊꯣꯏꯗꯣꯛꯄ ꯇꯧꯗꯦꯗ ꯁꯨꯝ ꯂꯩꯔꯤꯁꯤꯅꯤ ꯃꯌꯥꯝꯅ ꯂꯩꯅꯕ ꯃꯑꯣꯡꯗ ꯂꯩꯔꯦ ꯗ꯭ꯌꯨꯇꯤ ꯈꯔ ꯇꯧ ꯑꯗꯒꯤ ꯑꯗꯨꯝ ꯐꯝꯕ ꯆꯥꯕ ꯑꯉꯥꯡ ꯅꯠꯇ꯭ꯔꯕꯅꯤꯅꯀꯣ ꯁꯦꯁ
ꯑꯥ ꯃꯥꯅꯦ
ꯅꯪꯗꯤ ꯉꯁꯤ ꯅꯨꯡꯊꯤꯜ ꯀꯗꯥꯏ ꯀꯗꯥꯏ ꯆꯠꯂꯨꯔꯒꯦ
ꯑꯩ ꯉꯁꯤ ꯀꯦꯝ ꯆꯠꯇꯦ ꯉꯁꯤ ꯑꯁꯨꯝ ꯂꯩ ꯌꯨꯝꯗ ꯍꯛꯆꯥꯡꯁꯨ ꯈꯔ ꯅꯨꯡꯉꯥꯏꯇꯕꯀꯣ
ꯑꯣ
ꯑꯗꯨꯒꯤ ꯁꯨꯝ ꯂꯩꯌꯦ ꯉꯁꯤꯗꯤ ꯋꯥꯔꯤꯁꯨ ꯁꯥꯟꯅꯗꯦ ꯁꯨꯝ ꯅꯨꯡꯊꯤꯜ ꯅꯨꯡꯊꯤꯜ ꯇꯥꯔꯛ ꯄꯁꯤꯗ ꯈꯔ ꯍꯛꯆꯥꯡ ꯅꯨꯡꯉꯥꯏꯔꯛꯄꯒꯤ ꯋꯥꯔꯤ ꯁꯥꯕ ꯍꯧꯕꯅꯤ
ꯎꯝ
ꯍꯛꯆꯥꯡ ꯅꯨꯡꯉꯥꯏꯇꯕꯁꯨ ꯋꯥ ꯉꯥꯡꯅꯤꯡꯗꯦꯅꯦ
ꯍꯣꯏꯅꯦ ꯍꯛꯆꯥꯡꯗꯒꯤ ꯅꯪꯉꯣꯟꯗ ꯑꯦꯕꯤꯂꯤꯇꯤ ꯃꯌꯥꯝ ꯏꯟꯇꯔꯦꯁ ꯃꯌꯥꯝ
ꯊꯣꯛꯂꯀꯥꯟꯗ ꯃꯤꯉꯣꯟꯗ ꯋꯥꯔꯤ ꯉꯥꯡꯅꯤꯡꯕ ꯈꯣꯠꯅꯤꯡꯕ